ꯎꯝ
ꯇꯥꯕ꯭ꯔꯣ
ꯇꯥꯏꯌꯦ ꯇꯥꯢꯌꯦ
ꯑꯗꯣ ꯏꯁꯥꯁꯦ ꯍꯧꯖꯤꯛꯁꯦ ꯕꯤ ꯑꯦꯠ ꯂꯣꯏꯗꯣꯔꯦꯅꯀꯣ
ꯎꯝ
ꯑꯗꯨꯣ ꯂꯣꯏꯔꯦ ꯂꯣꯏꯗꯧꯔꯕꯅꯦ ꯂꯣꯏꯕ ꯂꯣꯢꯒꯨꯝꯕꯅꯦ ꯑꯗꯣ ꯑꯦꯛꯁꯄꯣꯖꯔ ꯂ꯭ꯔꯥꯟ ꯑꯦꯛꯁꯄꯣꯖꯔ ꯇꯤꯆꯤꯡꯒꯨꯝꯕꯗꯤ ꯇꯧꯔꯛꯀꯗ꯭ꯔꯥ ꯅꯣꯏ
ꯇꯧꯔꯛꯀꯅꯤ ꯐꯣꯔꯠ ꯁꯦꯃꯤꯁꯇꯔꯗ
ꯑꯣ ꯑꯗꯣ ꯀꯔꯤ ꯀꯔꯤ ꯁ꯭ꯀꯨꯜꯗ ꯆꯠꯀꯅꯤ ꯄ꯭ꯔꯥꯏꯕꯦꯠ ꯁ꯭ꯀꯨꯜꯗꯁꯨ ꯆꯠꯀꯗ꯭ꯔꯥ ꯒꯣꯔꯃꯦꯟꯒꯤ ꯁ꯭ꯀꯨꯜꯗꯗꯪ ꯆꯠꯀꯗ꯭ꯔꯥ
ꯑꯣꯐꯤꯁꯅ ꯍꯥꯏꯔꯛꯀꯅꯤ ꯃꯣꯏ ꯂꯅꯥꯏꯒꯤ ꯁ꯭ꯀꯨꯜꯗꯗꯤ ꯄꯤꯔꯣꯏ ꯁꯔꯀꯥꯔꯒꯤ ꯁ꯭ꯀꯨꯜꯗ ꯑꯣꯏꯅ ꯊꯥꯔꯛꯀꯅꯤ ꯍꯥꯏꯕꯗꯤ ꯑꯩꯈꯣꯏꯗꯤ ꯁꯔꯀꯥꯔꯒꯤ ꯃꯈꯥꯗ ꯇꯝꯕꯅꯤꯅꯀꯣ
ꯎꯝ
ꯌꯥꯔꯤꯈꯩ ꯁꯔꯀꯥꯔꯒꯤ ꯃꯅꯨꯡꯗ ꯑꯗꯨꯝ ꯑꯣꯜꯂꯛꯀꯥꯅꯤ ꯃꯣꯢ
ꯑꯗꯨꯗ ꯁꯔꯀꯥꯔꯒꯤ ꯍꯥꯏꯕꯁꯦ ꯑꯩ ꯈꯤꯇꯪ ꯍꯥꯏꯅꯤꯡꯉꯤꯅꯦ ꯑꯁꯤꯗ ꯍꯥꯏꯗꯤ ꯁꯔꯀꯥꯔꯒꯤꯁꯦ ꯆꯍꯤ ꯈꯨꯗꯤꯡꯒꯤ ꯑꯣꯖꯥꯁꯦ ꯂꯧꯔꯦꯀꯣ ꯃꯣꯏꯁꯦ ꯇꯣꯂꯣꯞꯁꯨ ꯆꯥꯎ ꯆꯥꯎꯅ ꯄꯤꯌꯦ ꯑꯗꯨꯕꯨ ꯍꯟꯗꯛꯇ ꯂꯧꯈꯤꯕ ꯀꯩꯅꯣ ꯄ꯭ꯔꯥꯏꯃꯥꯔꯤ ꯁ꯭ꯀꯨꯜꯒꯤ ꯇꯤꯆꯔ ꯃꯌꯥꯝꯗꯁꯨ ꯃꯣꯏꯒꯤ ꯁ꯭ꯀꯨꯜꯗꯣ ꯄꯣꯁꯇꯤꯡꯗꯀꯣ ꯆꯤꯡꯗ ꯑꯩꯈꯣꯏ ꯈꯨꯟꯗ ꯆꯤꯡꯗꯗꯤ ꯂꯥꯏꯔꯦꯅꯦ ꯕꯤꯁꯦꯟꯄꯨꯔꯁꯤꯗꯀꯣ ꯑꯉꯥꯡ ꯑꯅꯤ ꯌꯥꯎꯋꯦ ꯁ꯭ꯀꯨꯜꯗ ꯑꯉꯥꯡ ꯑꯅꯤ
ꯑꯁ
ꯑꯗꯨꯗꯤ ꯀꯃꯥꯏꯅ ꯇꯧꯕꯅꯣ ꯁꯤꯁ ꯀꯔꯤ ꯀꯃꯥꯏꯅ ꯇꯧꯔꯗꯤ ꯐꯍꯟꯒꯅꯤ ꯀꯔꯤ ꯁꯣꯏꯕꯅꯣ ꯁꯤꯗꯀꯣ
ꯃꯤꯅꯕꯨꯗꯤꯀꯣ ꯁꯨꯃꯥꯏꯅ ꯍꯥꯏꯔꯝꯒꯅꯦꯕ ꯍꯧꯖꯤꯛ ꯑꯩꯅ ꯑꯗꯨꯝ ꯁꯔꯀꯥꯔꯕꯨ ꯉꯥꯡꯕꯒꯤ ꯋꯥ ꯅꯠꯇꯦ ꯃꯤꯑꯣꯏꯕ ꯑꯃ ꯑꯣꯏꯅꯀꯣ ꯑꯗꯨꯒ ꯑꯩ ꯑꯣꯖꯥꯒꯤ ꯑꯣꯖꯥꯒꯤ ꯁꯤꯟꯐꯝꯁꯤꯗ ꯆꯪꯉꯒꯦ ꯍꯥꯏꯅꯁꯨ ꯆꯪꯕꯅꯤꯅꯀꯣ ꯀꯔꯤꯔꯥ ꯍꯥꯏꯔꯗꯤ ꯑꯁꯤꯁꯦ ꯃꯤꯅꯕꯨꯗꯤ ꯍꯥꯏꯔꯝꯗꯣꯏꯅꯦ ꯁꯥꯇ꯭ꯔꯅ ꯐꯖꯅ ꯑꯦ ꯑꯣꯖꯥꯅ ꯐꯖꯅ ꯇꯥꯛꯇꯕꯒꯤꯅꯤ ꯍꯥꯏꯅꯀꯣ ꯑꯗꯨꯕꯨ ꯍꯧꯖꯤꯛ ꯑꯩꯈꯣꯏꯅ ꯈꯪꯒꯗꯕꯗꯤ ꯃꯤ
ꯀꯟꯇ꯭ꯔꯤ ꯑꯇꯣꯞ ꯑꯇꯣꯞꯄꯗꯤ ꯑꯁꯤꯒꯨꯝꯕꯒꯤ ꯃꯍꯩ ꯇꯝꯕꯒꯤ ꯄꯣꯂꯤꯁꯤꯁꯦ ꯂꯣꯏ ꯑꯣꯟꯊꯣꯛ ꯑꯣꯟꯁꯤꯟ ꯂꯣꯢ ꯇꯧꯈ꯭ꯔꯕꯅꯦ ꯂꯅꯥꯏꯅ ꯑꯉꯥꯡ ꯄꯤꯛꯏꯕ ꯆꯍꯤ ꯑꯅꯤ ꯑꯍꯨꯝ ꯃꯔꯤ ꯃꯉꯥꯗꯒꯤ ꯃꯣꯏꯅ ꯁꯦꯟ ꯇꯥꯟꯕꯒꯤ ꯂꯝꯕꯤꯁꯦ ꯑꯁꯦ ꯂꯅꯥꯏꯅ ꯇꯧꯕ ꯌꯥꯔꯣꯏ ꯁꯔꯀꯥꯔꯒꯤ ꯃꯈꯥꯗ ꯂꯣꯏꯅꯃꯛ ꯆꯍꯤ ꯀꯌꯥ ꯐꯥꯎꯕꯒꯤꯔ ꯑꯗꯨ ꯐꯥꯎꯕꯗ ꯂꯅꯥꯏꯅ ꯈꯨꯠ ꯊꯤꯡꯖꯤꯟꯕ ꯌꯥꯔꯣꯏ ꯍꯥꯏꯅ ꯃꯤ ꯑꯗꯨꯒꯤ ꯅꯤꯇꯤ ꯅꯤꯌꯣꯝ ꯁꯦꯝꯈ꯭ꯔꯕꯅꯦꯕ ꯑꯗꯨ ꯑꯣꯏꯕꯅꯤꯅ ꯃꯤ ꯄꯨꯝꯂꯥꯃꯛꯁꯦ ꯁꯔꯀꯥꯔꯗ ꯆꯪꯖꯔꯛꯀꯅꯤ ꯑꯗꯨꯒ ꯁꯔꯀꯥꯔꯁꯨ ꯃꯤ ꯃꯌꯥꯝ ꯂꯥꯛ ꯂꯥꯛꯄ ꯂꯥꯛꯄ ꯃꯇꯝꯗ ꯃꯣꯏ ꯐꯅꯤꯡꯉꯥꯏ ꯍꯥꯏꯅ ꯑꯗꯨꯝ ꯁꯦꯟꯗꯣ ꯃꯤ ꯐꯟꯗꯤꯡ ꯇꯧꯔꯛꯀꯅꯦꯕ
ꯎꯝ
ꯁꯦꯡꯅ ꯍꯥꯏꯔꯗꯤ ꯆꯥꯎꯈꯠꯄꯒꯤ ꯃꯇꯨꯡ ꯏꯟꯅ ꯑꯈꯣꯏꯁꯨ ꯆꯥꯎꯈꯠꯄꯒꯤ ꯃꯑꯣꯡꯗ ꯆꯠꯄ ꯇꯥꯕꯅꯦ ꯑꯩꯒꯤ ꯃꯅꯥꯛꯇ ꯃꯤ ꯂꯥꯛꯍꯟꯒꯦ ꯑꯩꯒꯤ ꯃꯐꯝꯗ ꯃꯤ ꯆꯪꯍꯟꯒꯦ ꯍꯥꯏꯔꯗꯤ ꯃꯤꯅ ꯂꯥꯛꯄ ꯃꯇꯝꯗ ꯐꯝꯕ ꯅꯨꯡꯉꯥꯏꯅꯤꯉꯥꯏ ꯆꯥꯕ ꯅꯨꯡꯉꯥꯏꯅꯤꯉꯥꯏ ꯍꯥꯏꯅ ꯁꯦꯝꯕꯗꯣ ꯑꯗꯨ ꯃꯣꯏꯒꯤ ꯃꯊꯧꯅꯦ ꯍꯥꯏꯕ ꯑꯣꯖꯥꯗ ꯈꯇꯪꯗꯤ ꯍꯥꯏꯕ ꯌꯥꯔꯣꯏꯕ ꯑꯗꯨꯗꯤ ꯃꯣꯏꯅ ꯆꯧꯀ꯭ꯔꯤꯗ ꯐꯝꯃꯒ ꯑꯥꯏꯟ ꯑꯥꯏꯟ ꯃꯌꯥꯝ ꯁꯦꯝꯕ ꯃꯇꯝꯗ ꯑꯗꯨꯗ ꯑꯉꯥꯡꯁꯤꯡꯒꯤ ꯐꯒꯗꯕ ꯑꯥꯏꯟꯗꯣ ꯃꯣꯏ ꯁꯦꯝꯒꯦ ꯍꯥꯏꯅꯗꯤ
ꯑꯗꯣ ꯁꯔꯀꯥꯔ ꯍꯥꯏꯕꯖꯦ ꯑꯩ ꯍꯥꯏꯒꯦ ꯁꯔ ꯁꯔꯀꯥꯔꯁꯤ ꯀꯅꯥꯅꯣ ꯑꯃꯨꯛ ꯍꯥꯏꯔꯛꯀꯅꯤ ꯑꯩꯅꯀꯣ ꯁꯔꯀꯥꯔꯁꯤ ꯀꯅꯥꯅꯣ ꯍꯥꯏꯔꯒꯗꯤ ꯁꯔꯀꯥꯔꯁꯤꯗ ꯌꯥꯎꯔꯤꯕꯁ ꯁꯔꯨꯛ ꯌꯥꯔꯤꯕ ꯅꯪ ꯑꯩꯗꯨꯁꯨ ꯁꯔꯀꯥꯔꯗꯨ ꯁꯔ ꯁꯔꯨꯛ ꯌꯥꯎ ꯌꯥꯎꯔꯕ ꯅꯠꯇ꯭ꯔ ꯁꯤꯅꯦ ꯑꯩꯅ ꯍꯥꯏꯅꯤꯡꯉꯤꯁꯦꯀꯣ ꯑꯗꯨ ꯇꯥꯔꯒꯗꯤ ꯌꯥ ꯄꯥꯟꯗꯝ ꯑꯣꯏꯅ ꯍꯥꯏꯔꯕꯗꯀꯣ ꯍꯦꯠ ꯃꯥꯁꯇꯔ ꯍꯥꯏꯔꯤꯁꯤꯅꯦ ꯀꯣ ꯑꯗꯨꯒ ꯖꯣꯅꯦꯜ ꯑꯣꯐꯤꯁꯔ ꯀ ꯖꯣꯅꯦꯜ ꯑꯦꯖꯨꯀꯦꯁꯟ ꯑꯣꯐꯤ ꯑꯣꯐꯤꯁꯔꯒ ꯍꯥꯏꯔꯁꯤꯅꯦ ꯃꯣꯏꯁꯤ ꯁꯔꯀꯥꯔꯒꯤ ꯄꯥꯔꯠ ꯅꯠꯇ꯭ꯔ ꯃꯣꯏꯁꯦꯀꯣ
ꯎꯝ
ꯁꯔꯀꯥꯔꯒꯤ ꯃꯍꯨꯠꯇꯅꯦ ꯃꯣꯏ ꯇꯧꯔꯤꯁꯦ ꯁꯄꯣꯁ ꯃꯤꯆꯝ ꯑꯃꯗ ꯃꯤꯆꯝ ꯑꯃ ꯄꯦꯔꯦꯟꯁ ꯑꯃꯅ ꯂꯥꯛꯄꯁꯦ ꯑꯩꯅ ꯄ꯭ꯔꯁꯤꯗꯦꯟ ꯄ꯭ꯔꯤꯟꯁꯤꯄꯥꯜꯅꯦꯅ ꯁ꯭ꯀꯨꯜ ꯑꯃꯒꯤ ꯐꯝꯕꯁꯤꯅꯦ ꯃꯣꯏꯒꯤ ꯃꯤꯗꯗꯤ ꯑꯩꯁꯦ ꯁꯔꯀꯥꯔꯅꯦꯕ ꯃꯣꯏ ꯃꯣꯏꯒꯤꯗꯤ ꯅꯠꯇ꯭ꯔꯣ
ꯎꯝ
ꯑꯗꯣ ꯁ꯭ꯀꯨꯜꯗꯨꯒꯤ ꯆꯥꯎꯈꯠꯀꯦ ꯍꯥꯏꯔꯒꯗꯤ ꯃꯥꯅ ꯃꯥꯅꯁꯨ ꯇꯧꯕ ꯌꯥꯕ ꯃꯥꯒꯤ ꯁꯥꯏꯠꯇꯒꯤ ꯇꯧ ꯇꯧꯕ ꯃꯊꯧ ꯇꯥꯕ꯭ꯔꯅ ꯈꯜꯂꯦ ꯑꯩꯅ ꯈꯟꯕꯗꯤ ꯁꯔꯀꯥꯔꯅ ꯇꯧꯗꯦꯅ ꯍꯥꯏꯔꯒ ꯅꯪꯅ ꯑꯩꯅ ꯍꯦꯠꯃꯥꯁꯇꯔ ꯑꯣꯏꯔꯤꯅꯦ ꯏꯁ꯭ꯀꯨꯜ ꯑꯃꯒꯤꯀꯣ ꯑꯗꯨꯗ ꯏꯟꯐ꯭ꯔꯥ꯭ꯏꯁꯇ꯭ꯔꯛꯆꯔ ꯍꯥꯏꯔꯒ ꯍꯥꯏꯗꯤ ꯕꯤꯜꯗꯤꯡ ꯅꯨꯡꯗꯤꯡ ꯑꯗꯩꯗꯤ ꯑꯥ ꯐꯝꯕ ꯍꯧꯖꯤꯛ ꯍꯥꯏꯈꯤꯕ ꯃꯌꯥꯝꯗꯣ ꯑꯁ ꯐꯖꯍꯟꯕ ꯑꯗꯒꯤ ꯁꯤ ꯃꯌꯥꯝꯁꯦ ꯃꯁꯤ ꯇꯧꯗꯕ ꯌꯥꯗꯦ
ꯃꯁꯤ ꯇꯧꯗꯕ ꯌꯥꯗꯦ ꯍꯥꯏꯅ ꯇꯧꯔꯛꯑꯒꯗꯤ ꯀꯅꯥꯅ ꯊꯤꯡꯗꯣꯏꯅꯣ ꯃꯁꯦ ꯎꯝ
ꯀꯅꯥꯅ ꯊꯤꯡ ꯊꯤꯡꯒꯗ꯭ꯔꯕ ꯃꯤꯅ ꯀꯣ ꯑꯩꯅ ꯇꯧꯒꯅꯨ ꯁꯤꯖꯦ ꯐꯝꯂꯤꯕ ꯅꯨꯄꯥ ꯅꯠꯇ꯭ꯔꯒ ꯅꯨꯄꯤꯗꯨꯅꯁꯨ ꯊꯧꯑꯣꯏ ꯊꯧꯑꯣꯏꯕ ꯋꯥꯠꯄ꯭ꯔꯅ ꯈꯜꯂꯦ ꯑꯩꯗꯤ ꯍꯥꯏꯗꯤ ꯄꯤꯕ ꯌꯥꯕꯁ ꯁꯔꯀꯥꯔꯅꯗꯤ ꯄꯤꯁ ꯄꯤꯁ ꯄꯤꯊꯔꯕꯅꯦꯕ ꯇꯧꯔꯣ ꯍꯥꯏꯅ ꯑꯗꯣ ꯃꯊꯛꯇ ꯂꯩꯔꯤꯕ ꯑꯗꯩꯗꯤ ꯃꯊꯛ ꯑꯁꯨꯝ ꯀꯩꯅꯣ ꯇꯧꯔꯛꯄꯅꯤꯅ ꯁꯥꯔꯥ ꯏꯁ꯭ꯀꯨꯜꯗꯁꯨ ꯑꯗꯨꯝ ꯍꯥꯏꯗꯤ ꯑꯣꯖꯥꯁꯤꯡꯁꯨ ꯏꯟꯇꯔꯦꯁ ꯂꯧꯗ꯭ꯔꯦ ꯑꯃꯅꯁꯨ ꯏꯟꯇꯔꯦꯁ ꯂꯧꯗ꯭ꯔꯦ ꯎꯝ ꯑꯗꯨ ꯇꯥꯔꯒꯗꯤ ꯁꯥꯇ꯭ꯔꯗꯤ ꯑꯗꯨꯝ ꯂꯥꯛꯇꯕ ꯇꯥꯕ ꯁ꯭ꯀꯨꯜꯗ ꯃꯤ ꯑꯃꯅꯤ ꯂꯩꯕ ꯇꯥꯕ ꯑꯗꯨꯗꯤ ꯑꯩ ꯋꯥꯈꯜꯅꯤꯀꯣ
ꯎꯝ
ꯑꯗꯨ ꯇꯥꯔꯒꯗꯤ ꯁꯔꯀꯥꯔꯗꯪ ꯕ꯭ꯂꯦꯝ ꯇꯧꯕ ꯍꯥꯏꯁꯦ ꯍꯥꯏꯕꯁꯦꯔꯀꯥ ꯀꯥꯔ ꯁꯔꯀꯥꯔꯅꯕꯨꯗꯤ ꯀꯩꯅꯣ ꯁꯔꯀꯥꯔꯅꯗꯤ ꯂꯥꯛꯑꯒ ꯁ ꯑꯩ ꯇꯧꯕꯤꯔꯒꯦꯅꯗꯤ ꯍꯥꯏꯔꯣꯏꯅꯀꯣ
ꯎꯝ
ꯑꯗꯣ ꯁꯔꯀꯥꯔ ꯁꯔꯀꯥꯔꯒꯤ ꯕꯖꯦꯠꯀꯤ ꯃꯈꯥꯗ ꯅꯪꯁꯨ ꯏꯟꯖꯣꯏ ꯇꯧꯔꯤꯕꯅꯤꯀꯣ ꯑꯗꯨ ꯇꯥꯔꯒꯗꯤ ꯁꯔꯀꯥꯔꯒꯤ ꯃꯍꯨꯠꯇ ꯑꯩ ꯏꯁꯥꯃꯛꯁꯤ ꯁꯔꯀꯥꯔꯅ ꯍꯥꯏꯅ ꯈꯜꯂꯒ ꯇꯧꯕꯗꯗꯤ ꯃꯁꯤꯁꯤ ꯑꯗꯨꯝ ꯇꯧꯔꯤꯕ꯭ꯔꯥ ꯅꯠꯇ꯭ꯔꯒꯁꯨ ꯃꯁꯤ ꯋꯥꯠꯄꯒꯤꯔꯅꯁꯨ ꯈꯜꯂꯦ ꯑꯗꯣ ꯀꯔꯤ ꯀꯔꯤ ꯊꯝꯕꯤꯅꯤꯡꯉꯤ ꯁꯤ ꯃꯇꯥꯡꯁꯤꯅ
ꯑꯗꯨꯕꯨꯗꯤ ꯃꯤ ꯍꯥꯏꯁꯤꯦ ꯃꯥꯏ ꯃꯥꯏꯒꯤ ꯃꯣꯠ ꯂꯣꯏ ꯈꯦꯠꯅꯩꯌꯦꯕꯀꯣ ꯅꯪꯅ ꯍꯥꯏꯕꯗꯨ ꯆꯨꯝꯃꯦ ꯑꯣꯖꯥ ꯑꯩꯅ ꯑꯣꯏꯔꯗꯤ ꯑꯩ ꯁꯥꯇ꯭ꯔꯁꯤꯡꯒꯤꯗꯃꯛꯇꯗꯤ ꯑꯩꯅ ꯁꯔꯀꯥꯔꯅꯦ ꯍꯥꯏꯕꯗꯣ ꯑꯗꯨꯕꯨꯗꯤ ꯆꯨꯝꯃꯦꯕꯀꯣ ꯑꯗꯨꯕꯨ ꯁꯦꯡꯅ ꯍꯥꯏꯕꯗ ꯊꯕꯛꯁꯦ ꯇꯧꯔꯒꯦ ꯍꯥꯏꯅ ꯆꯪꯕꯁꯤꯡꯁꯦ ꯁꯔꯀꯥꯔꯒꯤ ꯑꯣꯖꯥꯁꯤꯡꯗꯤ ꯍꯩꯕ꯭ꯔꯥ ꯍꯩꯇꯕ꯭ꯔꯥꯗꯤ ꯈꯪꯗꯦ ꯑꯗꯨ ꯑꯣꯏꯔꯁꯨ ꯖꯒꯥ ꯈꯔꯗꯗꯤ ꯐꯖꯅ ꯁꯔꯀꯥꯔꯒꯤ ꯑꯣꯖꯥꯗꯤ ꯑꯁꯤꯁꯦ ꯑꯁꯤꯅꯤ ꯐꯥꯎ ꯌꯥꯎꯒꯗꯕꯅꯤꯀꯣ ꯍꯥꯏꯕꯒꯤ ꯂꯦꯚꯦꯜꯗꯣ
ꯃꯤ ꯂꯥꯟꯕ ꯉꯝꯕ ꯂꯥꯟꯕ ꯉꯝꯕ ꯃꯤꯁꯨ ꯌꯥꯎꯋꯦꯕ ꯍꯥꯏꯕꯗꯤ ꯀ꯭ꯋꯥꯂꯤꯐꯥꯏꯗ ꯑꯣꯏꯕ ꯃꯤ ꯌꯥꯝ ꯌꯥꯎꯋꯦꯕ
ꯑꯗꯨꯕꯨ ꯆꯪꯕ ꯃꯇꯝꯗ ꯃꯣꯏꯅ ꯐꯖꯅ ꯁꯦꯡꯗꯣꯛꯀꯦ ꯅꯠꯇ꯭ꯔꯒ ꯂꯩꯔꯤꯕ ꯃꯤꯁꯤꯡꯗꯨꯅ ꯇꯧꯒꯦ ꯍꯥꯏꯔꯒꯁꯨ ꯇꯧꯕ ꯉꯝꯗꯕ ꯃꯇꯥꯡꯁꯨ ꯌꯥꯎꯋꯦꯕ ꯍꯥꯏꯕꯗꯤ ꯈꯟꯕꯅ ꯑꯃ ꯎꯕꯅ ꯑꯃ ꯇꯧꯊꯣꯔꯛꯄꯅ ꯑꯃ ꯍꯥꯏꯕ ꯖꯥꯠꯇꯣ ꯃꯣꯏꯅ ꯌꯥꯝ ꯃꯣꯏꯒꯤ ꯑꯍꯩꯕꯗꯣ ꯁꯤꯖꯤꯟꯅꯔꯒꯦ ꯑꯐꯕꯔꯣꯝꯗ ꯇꯧꯔꯒꯦ ꯍꯥꯏꯅ ꯂꯥꯛꯑꯁꯨ ꯇꯧꯕ ꯌꯥꯗꯕ ꯃꯇꯥꯡ ꯌꯥꯎꯋꯦꯕ
ꯑꯗꯨꯅꯦ ꯑꯁꯤꯗꯅꯦꯕ ꯂꯣꯏꯅ ꯃꯁꯤꯒꯤ ꯑꯦꯛꯁꯀ꯭ꯌꯨꯁꯇꯗꯀꯣ ꯂꯣꯏꯅ ꯑꯗꯨꯝ ꯍꯥꯏꯗꯤ ꯁꯤꯗ ꯑꯗꯨꯝ ꯇꯧꯗꯕ ꯇꯧꯕ ꯑ ꯌꯥꯅ ꯌꯥꯎꯋꯤ ꯍꯥꯏꯕꯁꯤꯗꯀꯣ ꯃꯌꯥꯝꯁꯦ ꯑꯩꯈꯣꯏꯁꯨ ꯀꯔꯤ ꯀꯣꯏꯁꯟ ꯇꯧꯔꯨꯅꯤ ꯑꯃꯨꯛꯀꯣ ꯌꯥꯗꯕ ꯑꯩꯈꯣꯏꯁꯨ ꯑꯗꯨꯝ ꯑꯣ ꯌꯥꯗ ꯑꯣꯏꯔꯝꯅꯤ ꯑꯣ ꯑꯣꯏꯔꯝꯃꯅꯤ ꯑꯣꯏꯔꯝꯃꯅꯤ ꯍꯧꯖꯤꯛ ꯄꯥꯕ꯭ꯂꯤꯛꯀꯤ ꯋꯥꯈꯜ ꯋꯈꯜꯗꯁꯨ ꯁꯤ ꯑꯣꯏꯈ꯭ꯔꯦꯕ ꯑꯗꯨꯝ
ꯑꯗꯨꯕꯨꯗꯤ ꯆꯨꯝꯃꯦ ꯑꯗꯨꯕꯨ ꯑꯩꯅ ꯑꯃꯨꯛ ꯍꯥꯏꯔꯤꯁꯤꯅ ꯅꯦꯄꯥꯜꯒꯤ ꯁꯔꯀꯥꯔ ꯑꯩꯈꯣꯏꯅ ꯍꯥꯏꯁꯤꯔꯥ ꯑꯗꯨꯒꯨꯝꯕꯗꯣ ꯇꯧꯕ ꯉꯝꯃꯗꯤ ꯑꯩꯈꯣꯏꯒꯤ ꯁꯔꯀꯥꯔꯅꯗꯤ ꯀꯔꯤꯒꯤꯗꯤ ꯉꯝꯃꯣꯏ ꯂꯅꯥꯏꯒꯤ ꯊꯕꯛꯁꯤꯡ ꯃꯇꯥꯡ ꯃꯇꯝ ꯆꯥꯗꯅ ꯊꯣꯛꯂꯛꯄꯁꯤꯡ ꯁꯤꯡꯗꯨꯅ ꯊꯣꯛꯂꯛꯄ ꯌꯥꯔꯣꯏ ꯍꯥꯏꯅ ꯃꯤ ꯐꯖꯅ ꯑꯥꯏꯟ ꯑꯃ ꯁꯦꯝꯃꯒ ꯁꯦꯝꯃꯦ ꯂꯅꯥꯏ ꯍꯤꯡꯅꯤꯡꯉꯥꯏ ꯍꯥꯏꯅ ꯂꯝꯕꯤꯁꯨ ꯄꯤꯌꯦ ꯃꯣꯏ ꯑꯗꯨꯒꯨꯝꯕꯁꯨ ꯂꯩꯇꯕꯗꯤ ꯅꯠꯇꯦꯕ ꯑꯗꯨꯗꯤ ꯀꯅꯥꯝꯇ ꯀꯅꯥꯝꯇ ꯁꯤꯕꯗꯤ ꯑꯣꯏꯗꯦꯗꯅ ꯃꯤ ꯂꯣꯏꯅꯃꯛ ꯍꯤꯡꯅꯤꯉꯥꯏꯒꯤ ꯍꯤꯡꯅꯤꯡꯉꯥꯏꯒꯤ ꯐꯤꯕꯝ ꯑꯃꯗꯤ ꯐꯤꯕꯝ ꯑꯃꯗ ꯁꯦꯝꯕꯤꯌꯦꯕ ꯑꯗꯨꯒꯨꯝꯕꯒꯤ ꯐꯤꯕꯝꯗꯣ ꯑꯩꯈꯣꯏꯒꯤꯗꯗꯤ ꯑꯩꯈꯣꯏꯒꯤ ꯂꯨꯆꯤꯡꯕꯁꯤꯡꯅ ꯇꯧꯗ꯭ꯔꯗꯤ ꯑꯩꯈꯣꯏ ꯑꯩꯈꯣꯏꯁꯦ ꯋꯥꯕ ꯌꯥꯕꯗꯤ ꯋꯥꯔꯦ ꯌꯦꯡꯉꯦ ꯑꯗꯣ ꯄ꯭ꯔꯖꯥꯁꯤꯡꯅ ꯊꯣꯛꯑꯒ ꯀꯌꯥꯐꯥꯎ ꯇꯧꯕ ꯉꯝꯕ꯭ꯔꯅꯤ ꯑꯩꯈꯣꯏ ꯄ꯭ꯔꯖꯥ ꯑꯩꯈꯣꯏꯈꯠ ꯇꯪ ꯁꯣꯛꯑꯒ ꯄ꯭ꯔꯖꯥ ꯑꯩꯈꯣꯏ ꯈꯇꯪ ꯃꯥꯡꯉꯒ ꯇꯣꯛꯑꯦ ꯍꯥꯏꯕ
ꯑꯗꯨꯗꯣ ꯐꯔꯦꯅꯦ ꯑꯝ ꯁꯣꯝ ꯊꯝꯕꯤꯔꯤꯒꯗꯣ ꯑꯩꯅ ꯈꯤꯇꯪ ꯍꯥꯏ ꯍꯥꯞ ꯍꯥꯞꯆꯟꯒꯦ ꯀꯣ ꯁꯤꯗ ꯎꯝ ꯆꯨꯝꯃꯦ ꯀꯟꯁꯇ꯭ꯔꯦꯟꯁ ꯃꯌꯥꯝ ꯑꯃ ꯂꯩꯌꯦꯀꯣ ꯁꯔꯀꯥꯔꯒꯤ ꯊꯕꯛꯁꯤꯗꯀꯣ ꯑꯩ ꯏꯁꯥꯃꯛꯁꯨ ꯑꯗꯨꯝ ꯈꯪꯉꯦꯀꯣ ꯈꯔꯀꯣ ꯍꯥꯏꯗꯤ ꯈꯟꯕꯅ ꯑꯃꯅꯤ ꯁꯤꯁꯇꯦꯝꯗꯨꯅ ꯑꯗꯨꯝ ꯄꯨꯝꯃ ꯂꯩꯔꯕꯅꯤꯅ ꯀꯩꯁꯨ ꯇꯧꯕ ꯉꯝ ꯃꯤ ꯑꯃꯅ ꯍꯣꯡ ꯁꯤꯁꯇꯦꯝ ꯑꯃ ꯊꯕꯛ ꯑꯃ ꯍꯣꯡꯉꯦ ꯍꯥꯏꯕꯗ ꯁꯞꯄꯣꯔꯇꯤꯞ ꯏꯟꯚꯥꯏꯔꯣꯟꯃꯦꯟ ꯍꯥꯏꯕꯁꯦ ꯆꯥꯃꯗ ꯅꯤꯐꯨ ꯍꯥꯏꯗꯤ ꯆꯥꯝꯃꯗ ꯑꯦꯠꯇꯤ ꯄꯥꯔꯁꯦꯟꯗꯤꯀꯣ ꯑꯗꯨꯝ ꯑꯣꯏꯗꯕꯅꯦ ꯖꯦ
ꯎꯝ
ꯑꯗꯨ ꯑꯣꯏꯕꯅꯦ ꯑꯗꯨ ꯑꯗꯨ ꯑꯣꯏꯔꯒꯁꯨ ꯀꯃꯤꯠꯃꯦꯟ ꯑꯃ ꯗꯦꯗꯤꯀꯦꯇꯦꯠ ꯑꯣꯏꯕ ꯅꯪ ꯑꯩꯀꯣ ꯁꯤꯅ ꯑꯩ ꯃꯁꯤꯃꯇꯪꯗꯤ ꯑꯩ ꯇꯧ ꯇꯧꯕꯤꯒꯦ ꯀꯣ ꯍꯥꯏꯕꯒꯤ ꯋꯥꯈꯜꯂꯣꯟꯗꯣ ꯆꯦꯟꯗ꯭ꯔꯗꯤ ꯍꯣꯡꯕ ꯍꯥꯏꯕꯁꯦ ꯂꯥꯛꯀꯗꯧꯕ ꯃꯥꯟꯗꯦ ꯑꯩꯅ ꯈꯟꯕꯗꯗꯤ ꯀꯣ ꯈꯤꯇꯪ ꯑꯥ ꯑꯥ ꯑꯥꯎꯠ ꯑꯣꯐ ꯗ ꯕꯣꯛꯁ ꯍꯥꯏꯁꯤꯔꯥ ꯋꯥꯟ ꯁ꯭ꯇꯦꯞ ꯑꯦꯍꯦꯠ ꯆꯠꯊꯣꯛꯑꯒ ꯁꯤꯃꯗꯪꯗꯤ ꯑꯩ ꯇꯧꯒꯦ ꯍꯥꯏꯕ ꯑꯃꯒꯣ ꯑꯩꯅ ꯑꯃꯗꯁꯨ ꯏꯆꯦ ꯑꯃꯗꯖꯨ ꯍꯥꯏꯕꯅꯦ ꯍꯟꯗꯛ ꯃꯥ ꯈꯟꯒꯤꯕꯗꯣ ꯑꯩꯅ ꯍꯥꯏꯕ ꯏꯟꯁꯄꯦꯛꯁꯟ ꯂꯥꯛꯑꯦꯅꯦ ꯏꯟꯁꯄꯦꯛꯁꯟ ꯑꯁ ꯃꯑꯣꯡ ꯃꯥꯟꯔꯒ ꯈꯪꯉꯦꯕ ꯑꯗꯨ ꯃꯌꯥꯝꯗꯣꯀꯣ ꯑꯗꯨ ꯑꯣꯏꯔꯖꯨ ꯑꯃꯍꯥꯏ ꯑꯁ ꯑ ꯁꯤ ꯂꯥꯛꯑꯅꯤ ꯁꯤ ꯂꯥꯛꯑꯅꯤ ꯑꯗꯨꯅ ꯁꯤ ꯇꯧꯗꯕ ꯌꯥꯗꯦ ꯐꯔꯦꯅꯦ ꯇꯧꯑꯣꯕꯀꯣ ꯑꯗꯨ ꯀꯩꯁꯨ ꯀꯥꯏꯗꯦ ꯑꯩ ꯑꯗꯨꯗ ꯀꯩꯁꯨ ꯍꯥꯏꯅꯤꯡꯉꯥꯏ ꯂꯩ ꯑꯗꯨꯕꯨ ꯑꯩꯅ ꯍꯪꯉꯦ ꯑꯥ ꯃꯤ ꯀꯌꯥꯅꯣ ꯍꯥꯏꯔꯦ ꯃꯤ ꯑꯍꯨꯝꯅꯦ
ꯍꯨꯝ
ꯀ꯭ꯂꯥꯁ ꯇꯦꯟ ꯐꯥꯎꯖꯦ ꯃꯤ ꯑꯍꯨꯝ ꯍꯥꯏꯁꯦ ꯈꯜꯂ ꯌꯦꯡꯉꯣꯅꯦ
ꯎꯝ
ꯑꯗꯨ ꯇꯥꯔꯒꯗꯤ ꯀꯔꯤ ꯐꯤꯕꯝꯅꯣꯕꯁꯤꯗ ꯇꯧꯗꯣꯏꯁꯦ
ꯎꯝ
ꯑꯗꯨ ꯇꯥꯔꯒꯗꯤ ꯑꯩꯅ ꯍꯥꯏꯕꯁꯤꯅꯀꯣ ꯑꯩꯅ ꯍꯥꯏꯕꯅꯦ ꯑꯗꯨ ꯅꯨꯃꯤꯠꯇꯣ ꯑꯩꯅ ꯍꯥꯏꯕꯅꯦ ꯃꯤ ꯑꯍꯨꯝꯗꯣ ꯊꯥꯗꯣꯛꯀꯅꯨꯀꯣ ꯆꯠꯂꯣ ꯅꯪ ꯑꯗꯨꯝ ꯅꯨꯡꯇꯤ ꯆꯠꯂꯣ ꯑꯩꯅ ꯍꯥꯏꯕꯅꯦꯀꯣ ꯃꯤ ꯑꯍꯨꯝ ꯂꯥꯛ ꯂꯤꯕ ꯃꯈꯩ ꯅꯪ ꯆꯠꯂꯣ ꯍꯥꯏꯕꯅꯦ ꯑꯩꯅꯀꯣ ꯑꯍꯨꯝꯗꯪ ꯑꯣꯏꯔꯦꯅ ꯆꯠꯀꯅꯣ ꯇꯧꯔꯕꯗꯣ ꯇꯧꯒꯅꯣ ꯑꯩꯅ ꯍꯥꯏꯕꯅꯦ ꯇꯥꯕ꯭ꯔꯥ
ꯎꯝ
ꯑꯗ ꯑꯩꯅ ꯍꯥꯏꯕ ꯑꯩ ꯆꯦꯂꯦꯟꯖ ꯇꯧꯕꯅꯦ ꯃꯉꯣꯟꯗꯀꯣ
ꯎꯝ
ꯁꯔꯀꯥꯔꯅ ꯀ꯭ꯋꯥꯂꯤꯐꯥꯏꯠ ꯑꯣꯏꯕꯁꯨ ꯅꯣꯏꯅ ꯑꯣꯏꯔꯦ ꯁꯔꯀꯥꯔꯅ ꯀꯩꯅꯣ ꯇ꯭ꯔꯦꯅꯤꯡ ꯁꯨ ꯅꯣꯏꯅ ꯂꯧꯕ ꯑꯣꯏꯔꯦ ꯑꯗꯨꯒ ꯍꯥꯏꯗꯤ ꯋꯦꯜ ꯇ꯭ꯔꯦꯟ ꯍꯥꯏꯗꯤ ꯑꯉꯥꯡꯁꯤꯡ ꯇꯥꯛꯅꯕ ꯍꯥꯏꯅ ꯇ꯭ꯔꯦꯅꯤꯡꯁꯨ ꯅꯣꯏꯅ ꯀꯩꯅꯣ ꯑꯣꯏꯔꯦ ꯑꯗꯨꯒ ꯅꯣꯏ ꯃꯁꯥꯃꯛ ꯑꯥ ꯀ꯭ꯋꯥꯂꯤꯐꯥꯏꯠ ꯑꯣꯏꯕ ꯀꯥꯡꯕꯨ ꯂꯥꯛꯑꯒ ꯑꯁꯤꯗ ꯅꯣꯏꯅ ꯇꯝꯈꯤꯕ ꯃꯌꯥꯝꯗꯣ ꯃꯥꯡꯍꯟꯒꯅꯣ ꯑꯗꯨꯅ ꯑꯍꯨꯝ ꯂꯩꯕꯁꯦ ꯐꯥꯔꯣ ꯑꯗꯨꯒ ꯇꯣꯞꯄꯔ ꯑꯣꯏꯍꯜꯂꯣ ꯑꯩꯅ ꯍꯥꯏꯕꯅꯦ ꯃꯅꯤꯄꯨꯔ ꯁ꯭ꯇꯦꯠ ꯇꯣꯞꯄꯔ ꯑꯣꯏꯕꯗ ꯀꯅꯥꯅꯣ ꯁꯤ ꯁꯤ ꯀꯔꯤ ꯁ꯭ꯀꯨꯜ ꯁꯤ ꯀꯔꯤ ꯁ꯭ꯀꯨꯜ ꯅꯣ ꯊꯤꯔꯛꯀꯅꯤ ꯃꯤꯅ ꯑꯗꯨꯒ ꯑꯗꯨꯀꯥꯟꯗ ꯀꯅꯥꯅꯣ ꯂꯥꯛ ꯂꯥꯛꯑꯣꯏꯗꯣꯏꯕꯖꯦ ꯅꯠꯇ꯭ꯔꯣ ꯑꯩꯅ ꯍꯥꯏꯕꯅꯦ ꯁ꯭ꯇꯦꯠ ꯇꯣꯞꯄꯔ ꯑꯣꯏꯍꯜꯂꯨ ꯇꯣꯞ ꯇꯦꯟꯗ ꯆꯟꯍꯜꯂꯣꯅ ꯍꯥꯏꯕꯅꯦ ꯑꯍꯨꯝꯗꯣ
ꯎꯝ
ꯑꯩꯅ ꯍꯥꯏꯕꯗ ꯑꯁ ꯈꯪꯗꯦꯅꯦ ꯑꯗꯨ ꯑꯗꯥ ꯅ ꯌꯥꯗꯦ ꯑꯗꯨ ꯑꯗꯨꯃꯥꯏꯅ ꯈꯜꯂꯤꯕ ꯐꯥꯎꯗꯤ ꯁꯨꯡꯑꯣꯢ ꯑꯣꯏꯔꯣꯢꯅ ꯍꯥꯏꯕꯅꯦ ꯗꯥꯏꯔꯦꯛ
ꯎꯝ
ꯑꯩ ꯆꯦꯂꯦꯟꯖ ꯇꯧꯕꯅꯦ ꯑꯗꯨ ꯅꯨꯃꯤꯠꯇꯣ
ꯎꯝ
ꯈꯪꯗꯦ ꯑꯩꯒꯤ ꯋꯥꯈꯜꯂꯣꯟꯅꯤꯀꯣ ꯍꯥꯏꯕꯗꯤ ꯈꯤꯇꯪꯛ ꯍꯣꯡ ꯑꯍꯣꯡꯕ ꯍꯥꯏ ꯂꯥꯛꯀꯦ ꯍꯥꯏꯔꯗꯤ ꯁꯔꯀꯥꯔꯅ ꯇꯦꯝꯗꯣ ꯕ꯭ꯂꯦꯝ ꯇꯧꯔ ꯂꯩꯔꯗꯤ ꯁꯨꯡꯑꯣꯏ ꯑꯣꯏꯔꯔꯣꯏ
ꯎꯝ
ꯅꯪ ꯑꯩ ꯑꯩꯁꯦ ꯑꯥ ꯈꯟꯒꯠꯂꯕ ꯃꯤꯅꯦꯀꯣ ꯀ꯭ꯋꯥꯂꯤꯐꯥꯏꯠ ꯑꯣꯏꯔꯕꯅꯤ ꯑꯩꯁꯦ ꯀꯩꯅꯣꯝꯃꯗꯤ ꯇꯧꯋꯦ ꯍꯥꯏꯕꯒꯤ ꯋꯥꯈꯜꯂꯣꯟꯗꯣ ꯆꯦꯟꯗ꯭ꯔꯗꯤꯀꯣ ꯏꯁꯥ ꯏꯁꯥꯅꯀꯣ ꯍꯣꯡꯕ ꯍꯥꯏꯕꯁꯤꯗꯤ ꯂꯥꯛꯀꯗꯧ ꯃꯥꯟꯗ꯭ꯔꯦ ꯑꯩꯅ ꯑꯗꯨꯝ ꯈꯟꯕꯅꯦꯀꯣ ꯎꯝ ꯄ꯭ꯔꯤꯟꯁꯤ ꯁ꯭ꯀꯨꯜ ꯑꯃꯗꯨꯒꯤ ꯄ꯭ꯔꯤꯟꯁꯤꯄꯥꯜꯗꯨꯅ ꯃꯁꯤ ꯑꯩ ꯃꯁꯤꯃꯖꯦ ꯇꯧꯒꯦ ꯍꯥꯏꯕꯗ ꯀꯅꯥꯅꯣꯕ ꯈꯥꯝꯗꯣꯏꯁꯦ ꯑꯩꯅ ꯈꯟꯕꯅꯦꯀꯣ ꯑꯗꯨꯕꯨ ꯁꯤꯁꯇꯦꯝꯅꯦ ꯁꯤꯗꯤ ꯀꯩꯅꯣꯅꯦ ꯑꯩ ꯏꯊꯟꯇ ꯌꯥꯗꯦ ꯁꯤꯗꯤ ꯁꯔꯀꯥꯔꯒꯤ ꯁ꯭ꯀꯨꯜꯅꯦ ꯑꯩ ꯇꯣꯂꯣꯞ ꯊꯣꯛꯄꯗꯣ ꯑꯗꯨꯝ ꯊꯥ ꯊꯥꯒꯤꯗꯣ ꯑꯗꯨꯝ ꯂꯥꯛꯀꯅꯤ ꯍꯥꯏꯕ ꯋꯥꯈꯜꯂꯣꯟꯗ ꯂꯩꯔꯗꯤ ꯁꯨꯡ ꯍꯣꯡ ꯍꯣꯡꯉꯔꯣꯢꯅ ꯈꯜꯂꯦ ꯑꯩꯅ ꯈꯟꯕꯗꯤ
ꯎꯝ ꯆꯨꯝꯃꯦ
ꯑꯗꯣ ꯑꯩꯅ ꯍꯥꯏꯗꯤ ꯑꯩꯅ ꯁꯤ ꯍꯥꯏꯔꯤꯕꯁꯦ ꯑꯗꯨꯝ ꯍꯥꯏꯕꯗꯤ ꯑꯥ ꯅꯨꯡꯉꯥꯏꯇꯕ ꯍꯥꯏꯇꯥꯔꯦꯀꯣ ꯁ꯭ꯀꯨꯜ ꯑꯃꯗ